ꯍꯜꯂꯣ
ꯍꯥꯎ
ꯑꯁ ꯅꯪꯕꯨ ꯍꯧꯖꯤꯛ ꯊꯕꯛ ꯌꯥꯝ ꯆꯤꯜꯂꯤꯕꯣ
ꯀꯩꯁꯨ ꯊꯣꯏꯗꯣꯛꯄ ꯆꯤꯟꯗꯦ ꯀꯩꯗꯧꯔꯒꯦ
ꯍꯥꯏꯗꯤ ꯑꯩꯩ ꯃꯣꯔꯅꯤꯡꯒꯨꯝꯕ ꯀꯩꯒꯨꯝꯕꯁꯦ ꯀꯩꯅꯣ ꯋꯥꯛꯀꯤꯡꯒꯨꯝꯕ ꯈꯔ ꯆꯦꯟꯁꯤꯔ ꯈꯣꯠꯁꯤꯔꯥ ꯍꯥꯏꯅ
ꯑꯩꯁꯨ ꯑꯗꯨ ꯍꯥꯏꯒꯦꯅ ꯇꯧꯔꯝꯃꯤꯅꯦ ꯍꯥꯏꯗꯤ ꯍꯧꯖꯤꯛ ꯊꯕꯛ ꯌꯥꯝ ꯀꯧꯔꯛꯄ ꯇꯧꯔꯦꯗꯅ
ꯑ ꯑꯗꯨ ꯑꯗꯨꯒꯤ ꯋꯥꯁꯨ ꯉꯥꯛꯇꯅꯤ ꯏꯁꯥ ꯏꯔꯨꯁꯨ ꯐꯅ ꯂꯩꯗꯅ
ꯍꯥꯏꯗꯤ ꯑꯩꯁꯨ ꯍꯥꯏꯒꯦꯅ ꯇꯧꯔꯝꯃꯤꯅꯤ ꯑꯩꯈꯣꯏꯁꯨ ꯋꯥꯛꯀꯤꯡ ꯆꯦꯟꯁꯤ ꯋꯥꯛꯀꯤꯡ ꯆꯦꯟꯁꯤꯅ ꯍꯥꯏꯅꯔꯒ ꯍꯥꯏꯗꯤ ꯑꯗꯨꯝ ꯍꯥꯏꯅꯕ ꯆꯦꯟꯗꯤ ꯁꯨꯛ ꯆꯦꯟ ꯆꯦꯟꯗꯕ
ꯆꯍꯤ ꯃꯨꯀꯤ ꯃꯃꯥꯡꯗꯩ ꯋꯥꯀꯤꯡ ꯆꯦꯟꯕ ꯍꯧꯔꯁꯤ ꯆꯦꯟꯕ ꯍꯧꯔꯁꯤꯅ ꯍꯥꯏꯅ ꯈꯜꯂꯛꯏꯁꯦ ꯆꯦꯟꯕꯔ ꯁꯨꯡ ꯆꯦꯟ ꯆꯦꯟꯗꯦ
ꯍꯟꯗꯛꯇꯤ ꯆꯦꯟꯂꯁꯤꯍꯦ
ꯑꯩ ꯈꯣꯡꯎꯞ ꯑꯝꯇ ꯂꯩꯈꯤꯒꯦ ꯑꯁ ꯈꯣꯡꯎꯞꯁꯦ ꯀꯩꯅꯣ ꯑꯩ ꯏꯁꯄꯣꯔꯠ ꯏꯁ ꯏꯁꯄꯣꯔꯠ ꯁꯨꯁꯀꯨꯝꯕꯗꯤ ꯂꯩꯇꯦ ꯑꯗꯨꯅ ꯈꯣꯡꯎꯞꯗ ꯂꯩꯗ ꯌꯥꯈꯤꯔꯣꯏ
ꯑꯩꯒꯤꯁꯨ ꯂꯩꯗꯣꯏꯅꯦ ꯑꯩꯁꯨ ꯂꯩꯇꯦ ꯑꯗꯨꯅꯤ ꯏꯁꯄꯣꯔꯠ ꯁꯨꯁꯦ ꯀꯩꯅ ꯐꯗꯣꯏꯅꯣ ꯈꯪꯗꯦꯅꯦ
ꯎꯝ ꯑꯩ ꯈꯔ ꯀꯩꯅꯣ ꯇꯧꯒꯗꯕ ꯑꯃ ꯌꯦꯡꯉꯒ ꯂꯩꯔꯤ ꯀꯥꯟꯗ ꯂꯩꯍꯧꯔꯅꯤ ꯍꯟꯗꯛꯇꯤ ꯆꯕꯤ ꯆꯕꯤ ꯂꯩꯅ ꯇꯟꯂꯦꯕ
ꯍꯌꯦꯡ ꯇꯨꯡ ꯀꯣꯏꯅ ꯁꯤꯖꯤꯟꯅꯕ
ꯈꯨꯔꯨ ꯅꯨꯡꯂꯨ ꯆꯦꯟꯕ ꯀꯥꯟꯗ ꯌꯥꯝ ꯆꯤꯛꯄꯗꯣ ꯁꯥꯡ ꯂ ꯀꯣꯏꯗ ꯁꯤꯂꯛꯑꯗꯤ ꯑꯗꯨꯝꯒꯤ ꯉꯉꯥꯏꯕ ꯑꯃ ꯌꯦꯡꯉꯒ ꯂꯩꯍꯧꯔꯗꯕ ꯀꯩꯗꯧꯉꯩꯗꯤ ꯌꯦꯉ ꯀꯩꯗꯧꯉꯩ ꯂꯩꯔꯨꯖꯥꯠꯅꯣ
ꯍꯣꯔꯦꯟꯂ ꯍꯌꯦꯡꯅ ꯌꯦꯡꯉꯁꯦ
ꯍꯣꯏꯣꯏ ꯑꯗꯨꯒ
ꯍꯥꯏꯗꯤ ꯍꯧꯖꯤꯛ ꯃꯇꯝꯁꯤꯗꯤ
ꯀꯩꯅꯣꯗꯤ ꯆꯦꯟꯕ ꯀꯨꯏꯔꯕꯅꯦ ꯃꯥꯗꯤ ꯌꯦꯟ ꯑꯃ ꯀꯨꯏꯔꯝꯅꯦ ꯍꯥꯏꯕ ꯑꯩꯈꯣꯏꯅ ꯁꯨꯝ ꯌꯦꯡ ꯦꯗꯦ ꯃꯊ ꯑꯗꯨꯝ ꯆꯦꯟꯕꯅꯤ
ꯁ ꯍ
ꯑꯩ ꯀꯩꯅꯣ ꯊꯣꯛꯄ ꯂꯝꯕꯤ ꯊꯣꯛꯄ ꯀꯥꯟꯗ ꯑꯗꯨꯝ ꯊꯦꯡꯅꯩꯌꯦꯕ
ꯎꯝ ꯃꯤ ꯌꯥꯝꯝ ꯆꯦꯟꯅꯩꯗ ꯍꯧꯒꯦ
ꯎ ꯍꯥꯏꯗꯤ ꯍꯛꯆꯥꯡꯁꯨ ꯅꯨꯡꯉꯥꯏꯕꯅꯦꯕ ꯌꯥꯡꯕꯅꯦꯕ ꯍꯛꯆꯥꯡꯁꯨꯦ ꯑꯩ ꯍꯥꯟꯅ ꯆꯦꯜꯂꯝꯃꯦ ꯑꯗꯨꯗꯒꯤ ꯀꯩꯅꯣ ꯏꯁꯤꯡ ꯆꯥꯎꯈꯤꯕꯗꯒꯤ ꯏꯁꯤꯡ ꯆꯥꯎꯕ ꯂꯥꯛꯈꯤꯕꯗꯒꯤ ꯃꯃꯥꯡꯒꯤ ꯏꯁꯤꯡ ꯆꯥꯎꯈꯤꯕꯗꯣ ꯑ ꯁꯣꯔꯣꯛ ꯀꯩꯀꯩ ꯂꯣꯏ ꯊꯨꯝꯒꯤ ꯊꯨꯡꯈꯤꯕꯗꯒꯤ ꯆ ꯌꯦꯡꯈꯤꯗ꯭ꯔꯦ ꯑꯗꯣ ꯐꯅ ꯀꯨꯏꯅ ꯆꯦꯜꯂꯝꯕꯅꯦ
ꯑꯩꯁꯤꯅ ꯁꯤꯒꯨꯝꯕ ꯏꯁꯥꯕꯨ ꯐꯒꯗꯕ ꯊꯕꯛꯁꯤꯅ ꯁꯨꯡꯀꯧ ꯇꯧꯅꯤꯡꯉꯣꯏ ꯅꯣꯡ ꯐꯥꯗꯣꯛ ꯃꯉꯥꯏꯗ ꯍꯅꯤꯡ ꯅꯣꯡꯃ ꯍꯩꯅꯤꯡꯉꯒ ꯅꯤꯅꯤ ꯁꯨꯗꯩ ꯇꯟꯈ꯭ꯔꯅꯤ
ꯑꯗꯨ ꯍꯥꯏꯗꯤ ꯁꯨꯝ ꯆꯦꯟꯈꯤꯗꯕꯁꯤ ꯋꯥꯗꯤ ꯋꯥꯗꯣꯏꯅꯦ ꯑꯍꯥꯟꯕ ꯆꯦꯜꯂꯛꯄꯗ
ꯎꯝ ꯃ ꯀꯩ ꯀ ꯌꯥꯝ ꯇ ꯎꯗꯣ ꯌꯥꯝ ꯇꯂꯦ
ꯇꯎꯅꯤ
ꯎꯝ
ꯄꯨꯡ ꯀꯌꯥꯗ ꯁꯤꯟꯖꯥꯅꯨ
ꯃꯣꯔꯅꯤꯡꯗꯔ ꯏꯚꯤꯅꯤꯡꯒꯨꯝꯕ ꯑꯗꯨꯋꯥꯏꯗ ꯆꯦꯟꯁꯤ ꯀꯩꯅꯣ ꯃꯣꯔꯅꯤꯡ ꯑꯃ ꯃꯣꯔꯅꯤꯡ ꯑꯃ ꯃꯣꯔꯅꯤꯡ ꯁꯝꯗꯒꯅ ꯅꯨꯡꯗꯥꯡ ꯋꯥꯏꯔꯝ ꯒꯨꯝꯕ
ꯃꯣꯔꯅꯤꯡ ꯆꯦꯟꯊꯣꯛꯄꯅꯗꯤ ꯐꯩ ꯍꯥꯏꯗꯤ ꯅꯨꯡꯗꯥꯡ ꯋꯥꯏꯔꯝ ꯃꯁꯥꯐ ꯆꯠꯅꯤꯡ ꯈꯣꯠꯅꯤꯡꯕ ꯇꯧꯔꯛꯑꯗꯤ
ꯎꯝ ꯌꯥꯍꯥꯎ ꯉꯟꯕꯕꯁꯤꯅ ꯐꯩꯗꯅ
ꯋꯥꯛꯀꯤꯡ ꯆꯦꯜ ꯂꯣꯏꯍꯜꯂꯛꯑꯒ ꯑꯃꯨꯛ ꯇꯨꯝꯕꯗꯣ
ꯎꯝ
ꯀꯩꯅꯣꯁꯨ ꯊꯕꯛꯁꯨ ꯌꯥꯝ ꯀꯧꯗ꯭ꯔꯣꯕꯅꯦ ꯑꯗꯨ ꯁꯨꯝ ꯇ꯭ꯔꯥꯏ ꯇꯧꯕ ꯑꯣꯏꯅ ꯑꯗꯨꯗꯁꯨ ꯆꯦꯂꯕ ꯌꯥꯗꯅ ꯑꯩ ꯋꯥꯅꯤ ꯀꯗꯨꯁꯔꯤꯌꯥꯗ ꯆꯆꯥꯕꯅ
ꯁꯥ ꯁꯥꯖ ꯗ ꯄꯥꯏ ꯅꯨꯡ ꯆꯥꯔꯕꯣ
ꯑꯩꯗꯤꯁꯨꯔꯦ
ꯀꯩ ꯃꯊꯦꯜ ꯆꯥꯔꯕ
ꯍꯋꯥꯏ ꯊꯣꯡ ꯇꯪ ꯀꯩꯗꯧꯔꯔꯕꯃꯤꯅꯣ
ꯑꯁ ꯆꯩꯁꯦ ꯑꯩꯈꯣꯏ ꯌꯨꯝꯒꯤ ꯀꯩꯅꯣ ꯂꯥꯛꯑꯦꯅ ꯇꯤꯡꯀꯤ ꯃꯊꯛ ꯍꯩꯖꯤꯟꯕꯒꯤ ꯅꯨꯡ ꯌꯣꯠꯀ ꯁꯤꯃꯦꯟꯒ ꯂꯥꯛꯑꯦ ꯍꯤꯡꯒꯣꯜ ꯆꯠꯂꯨ ꯍꯜꯂꯛꯇ ꯉꯥꯏꯔꯤ
ꯅꯣꯏ ꯌꯨꯝ ꯁꯥꯕꯗꯨ ꯄ꯭ꯔꯣꯁꯦꯁ ꯀꯃꯥꯏꯅ ꯇꯧꯔꯒꯦ
ꯄ꯭ꯔꯣꯁꯦꯁꯁꯦ ꯄꯩꯁꯥ ꯆꯪꯕꯩ ꯁꯣꯛꯈ ꯉꯥꯏꯔꯦ ꯑꯌꯥꯝꯕꯗꯤ ꯂꯣꯏꯁꯜꯂꯛꯑꯦ ꯀꯩꯅꯣꯒꯨꯝꯕ ꯍꯥꯏꯗꯤ ꯐꯤꯅꯤꯁꯤꯡ ꯄꯤꯒꯗꯕ ꯈꯔ ꯈꯔ ꯉꯥꯏꯁꯜꯂꯛꯑꯦꯗꯅ
ꯅꯣꯏ ꯁꯪꯒꯥꯕ ꯀꯨꯏꯗ꯭ꯔꯒꯨꯝ ꯇꯧꯗꯥꯏꯗ
ꯑꯥ ꯀꯨꯏꯗ꯭ꯔꯦ ꯊꯥ ꯃꯔꯤ ꯃꯉꯥ ꯃꯉꯥꯏꯔꯦ
ꯀꯨꯏꯗ꯭ꯔꯦꯅꯦ
ꯎꯝ ꯑꯗꯨꯒꯤꯁꯨ ꯊꯕꯛ ꯊ ꯈ ꯆꯟꯕ ꯑꯩꯁꯦ
ꯎꯝ ꯁꯪꯒꯥꯞꯇꯗꯤ ꯆꯥꯎꯅ ꯇꯧꯒꯦ ꯍꯥꯏꯔꯅꯤꯅꯦ
ꯌꯥꯝ ꯀꯟꯅ ꯆꯥꯎꯅ ꯇꯧꯔꯨꯏꯗꯒ ꯍꯥꯏꯗꯤ ꯑꯩꯈꯣꯏ ꯃꯔꯤ ꯃꯇꯥ ꯈꯔ ꯇꯧꯔꯒ ꯅꯣꯏ ꯑꯃꯅꯤ ꯑꯅꯤ ꯇꯧꯔꯒ ꯂꯣꯏꯁꯤꯟꯖꯩ
ꯃꯊꯛ ꯍꯩꯕ ꯂꯣꯏꯔꯕ ꯅꯒꯤ
ꯑꯥ ꯀꯩꯅꯣꯅꯦ ꯃꯊꯪ ꯍꯥꯏꯁꯦ ꯐꯥꯁ ꯐ꯭ꯂꯣꯔꯗꯤ ꯍꯥꯞꯇꯦꯗ ꯒ꯭ꯔꯥꯎꯟ ꯐ꯭ꯂꯣꯔꯒꯤꯗꯤ ꯍꯩꯔꯦ
ꯎꯝ ꯍꯥꯏꯗꯤ ꯐꯥꯔꯁ ꯐ꯭ꯂꯣꯔꯗꯨꯕꯨꯗꯤ ꯇꯦꯛ ꯇꯦꯛ ꯉꯝ ꯀꯥꯟꯗ ꯁꯨꯝ ꯇꯞ ꯇꯞꯅ ꯂꯣꯏꯁꯤꯜꯂꯁꯨ ꯌꯥꯏ
ꯎꯝ
ꯑꯗꯨꯗꯤ ꯁꯣꯟꯝꯗ ꯖꯅꯋꯥꯔꯤꯗꯩ ꯍꯣꯡꯉꯅꯤ ꯑꯗꯨꯗꯤ
ꯑꯥ ꯖꯅꯋꯥꯔꯤ ꯑꯗꯨꯋꯥꯏꯗ ꯇꯥꯔꯗꯧ ꯃꯥꯜꯂꯦ ꯖꯅꯋꯥꯔꯤ ꯐꯥꯔꯁꯠ ꯋꯤꯛ ꯑꯗꯨꯋꯥꯏꯗ
ꯎꯝ ꯎꯝ
ꯐꯣꯟꯗꯨꯁꯨ ꯂꯩꯐꯝ ꯑꯗꯨꯝ ꯐꯖꯛ ꯇꯥꯔꯛꯄꯗꯨꯒꯤ ꯍꯣꯡꯗ ꯌꯥꯗ꯭ꯔꯕ
ꯑꯗꯨꯗꯤ ꯏꯕꯣꯛꯇꯤ ꯑꯥꯗ ꯑꯥꯗ ꯍꯣꯡꯕꯗꯣ ꯌꯥꯎꯗꯣꯏꯔꯥ ꯅꯠꯇ꯭ꯔꯦ ꯁꯤꯗ ꯁꯨꯝ ꯂꯩꯍꯧꯗ
ꯃꯥꯁꯤꯗ ꯀ ꯀꯥꯒꯂ ꯍꯎꯗ ꯃꯥꯅꯦꯦ
ꯑꯝ ꯎꯥ ꯀꯥꯡꯉꯕꯕꯥꯅꯤ ꯅꯪ ꯇꯥꯍꯧꯗꯣꯏꯅꯤ ꯏꯍꯦ
ꯎꯝ ꯑꯧ ꯃꯥꯒ ꯀꯩꯅꯣꯒꯗ ꯏꯆꯟꯅꯨꯄꯤꯗꯨꯒ ꯂꯩꯍꯧꯔꯅꯤ ꯃꯣꯏꯔꯣ
ꯑꯣ ꯑꯁ ꯑꯩꯁꯨ ꯐꯤ ꯈꯤꯇ ꯁꯨꯒꯦꯅ ꯇꯧꯔꯝꯕꯅꯦ ꯅꯪ ꯀꯣꯜ ꯇꯧꯁꯤꯜꯂꯛꯏꯁꯦ
ꯀꯪ ꯐꯤ ꯁꯨꯕꯒ ꯍꯩꯔꯕꯔꯕ
ꯑꯦꯁ ꯑꯩ ꯁꯨꯖꯗꯗꯤ ꯀꯅꯥꯅ ꯁꯨꯅꯤ
ꯎꯝ
ꯁꯥꯒꯤꯅ
ꯁꯥꯏ ꯊꯧꯛꯁꯤ ꯁꯥꯏ ꯇꯧꯕꯅ ꯐꯩꯌꯦꯗꯅꯤ
ꯇꯩꯅꯣꯀꯤ ꯍꯣꯔꯦꯟ ꯅꯨꯡꯗꯥꯡ ꯋꯥꯏꯔꯝ ꯁꯨꯝ ꯑꯁꯥꯏꯕꯛ ꯊꯣꯛꯄ ꯑꯣꯏꯅ ꯂꯩꯔꯨꯔꯁꯤꯔꯣ
ꯍꯗ ꯃꯥꯥꯏ ꯇꯧ ꯂꯩꯥꯏꯁ ꯎꯝ
ꯀꯩꯅꯣ ꯑꯗꯨꯗ ꯈꯔꯂ ꯑꯗꯨꯔꯦ ꯕꯖꯦꯠ ꯀꯌꯥꯃꯨꯛꯀꯤ ꯆꯥꯡꯗꯣ ꯌꯦꯡꯗꯣꯏꯅꯣꯅ
ꯁꯤ ꯑꯩ ꯌꯥꯝ ꯀꯟꯅ ꯇꯥꯡꯕꯗꯤ ꯉꯝꯃꯣꯏꯗ ꯇꯨ ꯀꯦ ꯑꯗꯨꯋꯥꯏ ꯃꯌꯥ ꯇꯨ ꯄꯣꯏꯟ ꯐꯥꯏꯚ ꯑꯗꯨꯃꯥꯏ ꯃꯌꯥ ꯌꯦꯡꯉꯅꯤ ꯑꯗꯨꯒ ꯇꯨ ꯇꯨ ꯊ꯭ꯔꯤ ꯔꯦꯟꯖꯇ ꯌꯦꯡꯉꯅꯤ
ꯑꯩꯁꯨ ꯊ꯭ꯔꯤ ꯄꯣꯏꯟ ꯐꯥꯏꯚ ꯑꯗꯨꯃꯥꯏꯅ ꯑꯗꯨꯋꯥꯏꯒꯤ ꯆꯥꯡꯗ ꯌꯦꯡꯒꯦꯅ ꯇꯧꯅꯤ ꯈꯣꯡꯎꯞꯇꯣ ꯅꯨꯡꯉꯥꯏꯇ꯭ꯔꯗꯤ ꯅꯨꯡꯉꯥꯏꯇꯕꯅꯦꯕ ꯁꯤ ꯃꯌꯥꯝꯅ ꯅꯨꯡꯗꯥꯡ ꯋꯥꯏꯔꯝ ꯄꯨꯡ ꯀꯩꯅꯣ ꯑꯗꯨꯋꯥꯏꯗ ꯑꯍꯨꯝ ꯃꯔꯤ ꯑꯗꯨꯋꯥꯏ ꯄꯥꯎ ꯐꯥꯎꯅꯔꯁꯦ
ꯎꯝ
ꯅꯪ ꯀꯩꯅꯣ ꯆꯠꯅꯦ ꯍꯥꯏꯗꯨꯗꯤ ꯆꯠꯇꯣꯔꯤꯕꯣ ꯊꯕꯛ ꯆꯠꯂꯨ
ꯑꯣ ꯑꯩ ꯉ ꯁꯤ ꯅꯨꯡꯗꯥꯡ ꯅꯨꯡꯗꯥꯡ ꯄꯨꯡ ꯑꯅꯤ ꯑꯗꯨꯋꯥꯏꯗ ꯆꯠꯀꯅꯤ
ꯎꯝ ꯄꯨꯡ ꯀꯥꯏꯗꯋꯥꯏ ꯍꯜꯂꯛꯇꯣꯏꯕ
ꯄꯨꯡ ꯑꯍꯨꯝ ꯋꯥꯔꯤꯗ ꯍꯅ ꯐꯅꯤꯗ
ꯑꯗꯨꯗꯤ ꯄꯨꯡ ꯃꯔꯤ ꯄꯨꯡ ꯃꯔꯤ ꯑꯗꯨꯋꯥꯏꯗꯒꯤ ꯊꯣꯛꯀꯦ ꯍꯥꯏꯔꯦ
ꯎꯝ
ꯑꯗꯨꯒ ꯂꯩꯊꯨꯔꯒ ꯍꯌꯦꯡ ꯍꯛꯆꯤꯆꯩ ꯑꯗꯨ ꯍꯧꯕ ꯌꯥꯔꯦꯅ ꯑꯁꯦꯟꯕꯗ
ꯌꯥꯔꯦ ꯌꯥꯔ
ꯑ ꯍꯛꯆꯥꯡꯁꯦ ꯁꯥꯖꯦꯜ ꯇꯧꯃꯟꯗꯗꯅ ꯏꯁꯇꯦꯃꯤꯅꯥ ꯌꯥꯝ ꯋꯥꯠꯅ ꯌꯥꯗ꯭ꯔꯦ ꯁꯥꯖꯦꯟ ꯋꯥꯠꯄꯅꯤꯅꯀꯣ
ꯎꯝ ꯏꯁꯥꯗꯣ ꯑꯩꯅ ꯑꯃꯨꯛ ꯂꯨꯝꯁꯤꯟꯕꯗꯧꯅ ꯀꯩꯗꯧꯅ ꯇꯧꯕꯗꯣ
ꯏꯁꯥ ꯌꯥꯝ ꯀ ꯀꯩꯅꯣ ꯇꯧꯗꯝꯕꯅꯤ ꯍꯥꯏꯗꯤ ꯁꯥꯖꯦꯜ ꯇꯧꯗꯕꯁꯦ ꯐꯕ ꯄꯣꯠꯇꯦꯕ ꯍꯥꯏꯗꯤ ꯏꯁꯥꯗ ꯏꯃꯨꯡ ꯂꯣꯝꯁꯤꯜꯂꯒ ꯀꯩ ꯍꯥꯏꯗꯣꯏꯅꯣ ꯑꯃ ꯏꯁꯇꯦꯃꯤꯅꯥꯒꯗꯣ ꯌꯥꯝ ꯋꯥꯠꯄꯅꯦꯕ ꯑꯩ ꯍꯥꯟꯅꯗꯤ ꯏꯁꯥꯒ ꯊꯤ ꯌꯥꯝꯉꯝꯃꯝꯅꯦ ꯀꯩꯅꯣ ꯆꯦꯜꯂꯤꯀꯥꯟꯒꯤꯗꯣ ꯍꯧꯖꯤꯛꯇꯤ ꯑꯃꯨꯛ ꯏꯁꯥꯁꯦ ꯑꯃꯨꯛ ꯂꯨꯝꯁꯤꯜꯂꯦꯕ ꯈꯔ ꯈꯔ ꯆꯦꯟꯕ ꯍꯧꯖꯁ ꯀꯥꯟꯗ ꯑꯩꯈꯣꯏꯁꯨ
ꯍꯧꯁꯤ ꯍꯧꯁꯤ ꯑꯐꯕ ꯊꯕꯛꯇꯤ ꯊꯤꯟꯊꯕ ꯐꯠꯇꯦꯗ
ꯎꯝ ꯀꯩꯅꯣꯗꯤ ꯇꯧꯔꯕꯅ ꯀꯣꯂꯦꯖꯀꯤ ꯑꯦꯃꯤꯀꯥꯇꯤ ꯂꯧꯔꯔꯕ
ꯂ ꯎꯗꯗꯗ
ꯂꯥꯛꯑꯦꯅ ꯍꯥꯏꯕꯅꯤꯅꯦ
ꯎ ꯁꯤ ꯇꯨꯁꯗꯦ ꯇ꯭ꯁꯗꯦ ꯅꯠꯇ꯭ꯔꯥ ꯍꯌꯦꯡꯒꯨꯝꯕ ꯂꯧꯔꯨꯔꯁꯤ
ꯍꯌꯦꯡꯁꯨ ꯈꯪꯗꯤꯦ